ꯀꯅ ꯅꯨꯡꯉꯥꯏꯕ ꯅꯪꯕꯣ
ꯑꯔꯕ ꯅꯨꯡꯉꯥꯏꯔꯤ ꯏꯌꯥꯝꯕꯗꯤ ꯀꯩꯗꯧꯔ ꯀꯣꯟꯅꯨꯡꯒꯗꯧꯔꯛꯇꯦ ꯀꯃꯥꯏꯅ ꯇꯧꯔꯦ
ꯑꯁ ꯁꯨꯝ ꯇꯧꯔꯛꯏꯅꯤꯅꯦ ꯅꯪ ꯋꯥꯋꯥꯛꯀꯤꯡ ꯅꯨꯡꯀꯤꯡ ꯈꯔ ꯆꯠꯂꯦꯗꯥꯏꯅ
ꯋꯥꯔꯀꯤꯡꯁꯦ ꯆꯠꯂꯤ ꯏꯌꯥꯝꯕ ꯋꯥꯔꯜ ꯀꯞ ꯃꯌꯥꯅꯤꯅ ꯋꯥꯔ ꯍꯥꯏꯗꯤ ꯅꯣꯡꯃꯗ ꯑꯅꯤꯔꯛ ꯆꯦꯜꯂꯝꯕꯅꯦ ꯍꯟꯗꯛꯇꯤ ꯅꯨꯡꯊꯤꯟ ꯅꯨꯡꯊꯤꯟ ꯈꯤꯇ ꯆꯦꯜꯂꯦ
ꯎ ꯌꯥꯗ꯭ꯔꯦ ꯍꯗꯠꯇꯦ
ꯌꯥꯗ꯭ꯔꯦ ꯑꯍꯤꯡ ꯇꯨꯝꯗ꯭ꯔꯅꯤꯅ ꯑꯍꯤꯡ ꯇꯨꯝꯕꯁꯨ ꯌꯥꯗ꯭ꯔꯦ ꯍꯧꯖꯤꯛꯀꯥꯟꯗꯤ ꯁꯨꯝ ꯍꯥꯏꯗꯤ ꯋꯥꯔꯜ ꯀꯞ ꯁꯨꯝ ꯑꯍꯤꯡ ꯑꯍꯤꯡꯒ ꯇꯥꯑ ꯁꯨꯝ ꯌꯦꯡꯁꯤꯕꯅꯤꯅ
ꯑꯥ ꯑꯕ ꯋꯥꯌꯥ
ꯑꯋꯥꯕ ꯑꯣꯏꯔꯦ ꯑꯗꯣ ꯋꯥꯛꯀꯤꯡ ꯅꯨꯡ ꯆꯦꯟꯕꯁꯦ ꯎꯝ ꯋꯥꯋꯥꯛꯀꯤꯡ ꯅꯨꯡ ꯆꯦꯟꯗ꯭ꯔꯣ ꯌꯥꯝꯌꯥꯝꯕꯣꯏꯗꯤ
ꯑꯗꯨꯅꯤꯅꯦ ꯑꯩꯁꯨ ꯈꯔ ꯍꯟꯗꯛꯇꯤ ꯏꯁꯥ ꯏꯔꯨꯁꯦ ꯈꯔ ꯅꯣꯏꯈꯠꯂꯦꯅ ꯋꯥꯋꯥꯛꯀꯤꯡ ꯃꯤꯡ ꯈꯔ ꯅꯪ ꯁꯨꯝ ꯅꯍꯥꯟꯈꯩ ꯁꯨꯝ ꯆꯠꯂꯦꯅ ꯄꯥꯎ ꯇꯥꯕꯗ ꯑꯩꯁꯦ ꯅꯣꯏ ꯁꯨꯝ ꯆꯠꯂꯗꯤ ꯈꯔ ꯌꯥꯎꯒꯦꯅ ꯐꯣꯟ ꯇꯧꯔꯛꯏꯅꯤꯅꯦ ꯏꯊꯟꯗꯤ ꯍꯦꯛ ꯆꯠꯄꯗꯨꯁꯨ ꯍꯦꯛ ꯅꯨꯡꯉꯥꯏꯇꯕ ꯑꯩꯈꯣꯏ ꯁꯤꯗꯗꯤ ꯑꯉꯥꯡ ꯋꯥꯋꯀꯤꯡ ꯅꯨꯡꯀꯤꯡ ꯆꯠꯄ ꯑꯉꯥꯡꯗꯨ ꯂꯩꯇꯦꯌꯦ
ꯑꯣꯝ
ꯑꯗꯨꯅ ꯅꯣꯏꯒ ꯈꯔ ꯅꯣꯏ ꯃꯔ ꯃꯔꯛꯇ ꯈꯔ ꯌꯥꯎꯔꯒ ꯋꯥꯔꯤ ꯋꯥꯇꯥꯏꯗ ꯁꯥꯟꯅꯔꯒ ꯆꯠꯃꯤꯟꯅꯔꯁꯨ ꯍꯡ ꯅꯨꯡꯉꯥꯏꯗꯅꯀꯣ
ꯎ ꯆꯠꯁ ꯆꯠꯁꯦ ꯌꯥꯝꯕ ꯑꯩ ꯆꯠꯄꯗ ꯑꯗꯨꯝ ꯍꯧꯔꯛꯀꯦ ꯋꯥꯋꯥꯛꯀꯤꯡꯁꯦ
ꯎꯝ ꯅꯨꯡꯇꯤ ꯍꯟꯗꯣꯛ ꯍꯧꯖꯤꯛꯁꯨ ꯑꯗꯨꯝ ꯆꯠꯂꯤꯕꯣ ꯅꯨꯡꯇꯤꯒꯤ
ꯍꯧꯖꯤꯛꯁꯦ ꯅꯨꯡꯇꯤꯒꯤ ꯑꯗꯨꯝ ꯆꯠꯂꯦ ꯅꯨꯡꯊꯤꯟ ꯅꯨꯡꯊꯤꯟ ꯅꯨꯡꯊꯤꯟ ꯑꯗꯨꯒ ꯋꯦꯜꯀꯝ ꯂꯣꯏꯔꯗꯤ ꯑꯌꯨꯛꯇꯒꯤ ꯑꯗꯨꯝ ꯆꯠꯄ ꯍꯧꯔꯅꯤ
ꯑꯣ ꯑꯌꯨꯛ ꯀꯨꯝꯕꯁꯤꯅ ꯆꯠꯄ ꯄꯥꯝꯃꯤꯅꯦ ꯋꯥꯛꯀꯤꯡꯁꯦ
ꯃꯥꯅꯤ ꯃꯥꯅꯤ ꯑꯌꯨꯛꯀꯨꯝꯕꯁꯤꯅ ꯐꯩ ꯌꯥꯝ ꯊꯤꯅ ꯍꯥꯏꯗꯤ ꯒꯥꯔꯤ ꯅꯣꯡꯂꯤꯁꯨ ꯌꯥꯝ ꯂꯥꯛꯇꯕꯤ ꯑꯗꯩꯗꯤ ꯅꯨꯡꯁꯤꯠ ꯅꯨꯡꯁꯥ ꯑꯗꯨꯝ ꯈꯔ ꯁꯦꯡꯕꯤꯗꯣ
ꯎꯝ
ꯑꯗꯨ ꯑꯣꯏꯌꯦꯕ ꯅꯨꯡꯊꯤꯟꯒꯤꯁꯤꯗꯤ ꯒꯥꯔꯤ ꯅꯨꯡ ꯆꯤꯟꯕꯅꯤꯅ ꯍꯥꯏꯗꯤ ꯒꯥꯔꯤꯗꯒꯤꯩ ꯊꯂꯛꯄ ꯃꯩꯈꯨꯗꯣ ꯑꯗꯨꯝ ꯍꯣꯟꯖꯜꯂꯒ ꯍꯛꯆꯥꯡꯁꯦ ꯑꯩꯈꯣꯏꯒꯤ
ꯅꯨꯡꯉꯥꯏꯌꯥꯝ
ꯎꯝ
ꯇꯣꯟꯕ ꯅꯨꯡꯉꯥꯏꯇꯕ ꯈꯣꯠꯇꯕ ꯌꯥꯝ ꯂꯩ ꯍꯛꯆꯥꯡ ꯌꯥꯝ ꯁꯣꯛꯑꯦꯕ ꯑꯗꯨꯗꯨꯅ ꯅꯨꯡꯊꯤꯟꯒꯨꯝꯕꯁꯤꯗꯤ ꯑꯩꯈꯣꯏꯒꯤ ꯑꯁꯟ ꯈꯔ ꯒꯥꯔꯤ ꯅꯨꯡ ꯂꯥꯛꯇꯕ ꯂꯧꯕꯨꯛ ꯂꯣꯝꯗ ꯑꯗꯨꯝ ꯆꯦꯜꯂꯦꯕ ꯂꯝꯕꯤꯕꯨꯗꯤ ꯈꯔ ꯅꯨꯡꯉꯥꯏꯇꯦ ꯑꯗꯨ ꯑꯣꯏꯇꯥꯔꯁꯨ ꯁꯣꯝꯗ ꯃꯩꯈꯨ ꯒꯥꯔꯤꯗꯒꯤꯩ ꯊꯥꯗꯣꯔꯛꯄ ꯃꯩꯈꯨꯗꯣ ꯍꯣꯟꯖꯤꯟꯗꯣꯏ ꯁꯛꯄꯨꯗꯤ ꯂꯝꯕꯤ ꯈꯔ ꯅꯨꯡꯉꯥꯏꯇꯕꯗꯣ ꯌꯦꯡꯉ ꯌꯦꯡꯉꯒꯁꯨ ꯑꯣꯏꯅ ꯆꯦꯜꯂꯒꯦꯅ ꯑꯗꯣꯝꯗ ꯆꯦꯜꯂꯦ
ꯎꯝ
ꯑꯌꯨꯛꯀꯤꯗꯤ ꯑꯦꯌꯥꯔꯄꯣꯔꯠ ꯂꯥꯏꯅ ꯁꯤꯒꯤ ꯁꯃꯏꯗ ꯑꯗꯨꯝ ꯆꯦꯜꯂꯦꯕꯔꯤ ꯑꯗꯨꯝ ꯌꯥꯝ ꯂꯥꯛ ꯌꯥꯝꯝꯅꯤꯅ
ꯎꯝ ꯅꯨꯡꯁꯤꯠ ꯅꯨꯡꯁꯥꯁꯨ ꯐ꯭ꯔꯦꯁ ꯑꯣꯏꯗꯅ ꯀ‌ꯣ ꯑꯌꯨꯛꯇꯅ
ꯎꯝ
ꯑꯦ ꯀꯩꯅꯣꯝꯃ ꯆꯠꯇꯨ ꯋꯥꯀꯤꯡꯗꯨ ꯑꯃ
ꯑ
ꯐ꯭ꯔꯦꯁ ꯑꯣꯏꯍꯟꯗꯅ ꯍꯥꯏꯇꯥꯔꯦꯀꯣ
ꯑꯝ
ꯑꯗꯨꯃꯥꯏꯅ ꯈꯔ ꯂꯩꯔꯒꯗꯤ ꯋꯥꯈꯟꯗꯁꯨ ꯅꯨꯡꯉꯥꯏꯗꯅꯀꯣ ꯑꯌꯨꯛ ꯉꯟꯇ ꯍꯧꯒꯠꯄ ꯍꯥꯏꯁꯦ ꯏꯇ ꯈꯣꯠꯄꯁꯦꯇ ꯉꯝꯗꯦꯅꯦ ꯀꯩ ꯍꯥꯏꯅꯤ ꯑꯌꯨꯛꯁꯦ ꯋꯥꯋꯥꯛꯀꯤꯡꯒꯨꯝꯕ ꯑꯃ ꯆꯠꯈ꯭ꯔꯒꯗꯤ ꯈꯔ ꯉꯝꯃꯦꯕ ꯇꯨꯝꯕꯁꯦ ꯍꯦꯛꯇ ꯑꯗꯨꯝ ꯊꯦꯡꯒꯦꯔꯥ ꯉꯟꯒꯦꯔꯥ ꯑꯗꯨꯝ ꯊꯕꯛ ꯂꯩꯇꯦ ꯍꯥꯏꯕꯒꯤ ꯃꯑꯣꯡꯗ ꯑꯗꯨꯝ ꯄꯨꯡ ꯇꯔꯦꯠ ꯅꯤꯄꯥꯜ ꯍꯤꯛꯇ ꯇꯥꯕꯤꯔ ꯇꯧꯤꯅꯤ ꯍꯧꯒꯠꯅꯤꯡꯗꯕꯤ ꯐꯣꯡꯗ ꯑꯗꯨꯝ ꯂꯩꯅꯤꯡꯕꯤ ꯃꯤꯀꯞ ꯍꯦꯛꯊꯣꯔꯛꯄ ꯐꯣꯟꯒꯨꯝꯕ ꯍꯦꯛ ꯅꯝꯃꯒ ꯍꯦꯛ ꯂꯩꯕꯒꯨꯝꯕ
ꯐꯣꯟ ꯍꯥꯏꯁꯦ ꯍꯧꯖꯤꯛꯇꯤ ꯄꯨꯔꯥ ꯑꯩꯈꯣꯏꯒꯤ ꯀꯩ ꯍꯥꯏꯅꯤ ꯍꯤꯡꯕꯗ ꯆꯪꯗ ꯌꯥꯗ꯭ꯔꯕ ꯄꯣꯠꯁꯛ ꯑꯃ ꯑꯣꯏꯔꯛꯄꯅꯤꯅꯕꯣ
ꯃꯥꯅꯦ ꯐꯣꯟ ꯃꯩ ꯌꯥꯝ ꯀꯟꯅ ꯃꯔꯨ ꯑꯣꯏꯔꯤꯁꯦ
ꯑꯝ
ꯑꯉꯥꯡꯁꯤꯡ ꯑꯉꯥꯡꯁꯤꯡꯁꯨ ꯉꯥꯏꯔꯦ ꯐꯣꯟ ꯄꯥꯏꯗ꯭ꯔꯗꯤ ꯍꯧꯖꯤꯛꯀꯥꯟꯁꯦ ꯀꯞꯄꯤ ꯐ‌ꯣꯅ ꯄꯥꯏꯔꯒꯅ ꯐꯕꯤ ꯀꯞꯄ ꯐꯕꯤ
ꯑ
ꯆꯥꯛ ꯎꯝ ꯆꯥꯛ ꯏꯟꯕꯗ ꯈꯁꯦꯅꯤꯡꯉꯥꯏ ꯇꯧꯔꯦꯅ ꯐꯣꯟ ꯄꯤꯤꯁꯜꯂꯒ ꯆꯥꯛ ꯏꯟꯕꯤ
ꯎꯝ
ꯍꯧꯖꯤꯛꯀꯥꯟ ꯇꯧꯔꯤꯁꯦ
ꯎꯝ ꯑꯗꯨꯅꯅꯤꯅꯦ ꯁꯨꯝ ꯃꯤꯠ ꯁꯣꯛꯄ ꯑꯉꯥꯡ ꯃꯌꯥꯝ ꯁꯨꯝ ꯍꯦꯟꯒꯠꯂꯛꯏꯁꯦ
ꯎꯝ
ꯃꯤꯠ ꯁꯣꯛꯄ ꯑꯗꯒꯤ ꯇꯟꯕ ꯄꯥꯈꯣꯟ ꯍꯥꯏꯕꯁꯨ ꯆꯠꯅꯤꯡꯗ꯭ꯔꯦ ꯐꯣꯟꯗꯨ ꯌꯦꯡꯉ ꯂꯩꯅꯤꯡꯕꯅꯤꯅ
ꯑꯝ
ꯅꯍꯥꯟꯋꯥꯏꯒꯤ ꯑꯉꯥꯡ ꯍꯧꯖꯤꯛꯀꯤ ꯑꯉꯥꯡꯒ ꯌꯥꯝ ꯊꯤ ꯈꯦꯠꯅꯔꯦ ꯅꯋꯥꯒꯤꯗꯤ ꯅꯒꯟꯗꯦ ꯑꯃꯔꯣꯗ ꯎꯝ ꯍꯧ ꯍꯀꯥꯟꯒꯤꯗꯤ ꯑꯉꯥꯡꯁ ꯑꯗꯨꯝ ꯇꯣꯏꯅ ꯅꯥꯒꯟꯕꯤ ꯑꯗꯨꯝ ꯇꯧꯋꯦꯕ
ꯎꯝ
ꯃꯄꯥꯟ ꯏꯄꯥꯟꯁꯦ ꯄꯥꯛ ꯊꯣꯛꯣꯛꯍꯟꯗ꯭ꯔꯦ ꯑꯗꯩ ꯁꯥꯟꯅꯕꯅ ꯑꯩꯈꯣꯏꯒꯤ ꯅꯍꯥꯟꯋꯥꯏꯅ ꯑꯃꯨꯛ ꯃꯌꯥꯝ ꯃꯌꯥꯝ ꯄꯨꯟꯁꯤꯜꯂꯒ ꯑꯁ ꯄꯩꯁꯥꯅ ꯁꯥꯟꯅꯕꯤ ꯑꯗꯒꯤ ꯑꯗꯨꯃꯥꯏꯅ ꯇꯧꯔꯝꯃꯦ ꯍꯧꯖꯤꯛꯅ ꯑꯃꯨꯛ ꯃꯁ ꯃꯇꯊꯣꯟ ꯃꯇꯊꯣꯟꯗ ꯑꯩꯈꯣꯏꯒꯤ ꯕꯖꯥꯔꯗꯒꯤ ꯁꯥꯟ ꯄꯣꯠ ꯑꯃꯅꯤ ꯂꯩꯔꯨꯔꯒ ꯄꯥꯏꯗꯅ ꯈꯣꯠꯇꯅ ꯇ‌ꯧ ꯄꯨꯛꯁꯥꯟ ꯁꯥꯟꯕꯤꯅꯦ ꯍꯧꯖꯤꯛꯀꯥꯟ ꯇꯧꯔꯤꯗꯨꯅ
ꯑꯝ
ꯑꯩꯅ ꯂꯣꯟ ꯊꯣꯛꯄꯗꯤ ꯅꯠꯇꯦꯗꯅ ꯕꯖꯥꯔ ꯀꯩꯅꯣꯒꯤ ꯑꯩꯈꯣꯏꯅ ꯕꯖꯥꯔꯗ ꯂꯩꯔꯛꯄꯗꯨꯗꯤ ꯑꯗꯨꯒꯤ ꯃꯊꯛꯇ ꯁꯨꯝ ꯀꯩꯅꯣ ꯇꯧꯗꯕꯅꯤꯅ ꯑꯩꯈꯣꯏꯒꯤ ꯃꯤ ꯄꯨꯟꯕꯒꯤ ꯁꯤꯡꯕ ꯈꯣꯠꯄꯗꯨꯗ ꯍꯧꯖꯤꯛꯀꯥꯟꯗ ꯌꯥꯝ ꯊꯤꯅ ꯍꯜꯂꯦꯕ ꯑꯗꯩ ꯐꯥꯒꯤ ꯇꯧꯔꯤꯅꯦ ꯈꯪꯗꯕ ꯑꯗꯩꯗꯤ ꯑꯃ ꯇꯧꯔꯤꯅꯦ ꯈꯪꯗꯕ ꯄꯐꯨꯗ ꯐꯨꯅꯔꯛꯄ ꯍꯧꯖꯤꯛ ꯌꯥꯝ ꯀꯟꯅ ꯊꯣꯛꯂꯛꯏꯁ꯭ꯔꯦ
ꯎꯝ
ꯈ ꯃꯄꯥꯟ ꯊꯣꯛꯍꯟꯗꯕꯁꯤꯅꯅꯦ ꯃꯔꯨ ꯑꯣꯏꯅ ꯅꯨꯡꯁꯤꯕꯒꯤ ꯑꯣꯏꯗꯣꯏꯔꯥ ꯅꯠꯇ꯭ꯔꯒꯪꯁꯦ ꯀꯔꯤ ꯍꯥꯏꯗꯣꯏꯅꯣ
ꯇꯥꯗ꯭ꯔꯕꯣꯏꯅꯣ
ꯍꯜꯂꯣ ꯇꯥꯏꯌꯦ ꯌꯥꯝꯣ
ꯑꯣꯁ ꯑꯩꯁꯦ ꯗꯤꯁꯄ꯭ꯂꯦꯁꯦ ꯍꯦꯛ ꯃꯝꯕꯁꯦ ꯍꯦꯛ ꯇꯥꯗꯕꯩ ꯇꯥꯏꯞ ꯇꯧꯋꯤꯅꯦ
ꯎꯝ
ꯅꯍꯥꯟꯋꯥꯏ ꯑꯩꯈꯣꯏꯅ ꯑ ꯉꯥꯡ ꯑꯣꯏꯔꯤꯉꯩ ꯃꯇꯝꯗꯗꯤꯡꯉꯣ ꯃꯥꯔꯕꯣꯟ ꯈꯔ ꯁꯥꯟꯅ ꯏꯃꯥꯟꯅꯕ ꯈꯔ ꯄꯨꯟꯁꯤꯟ ꯋꯥꯊꯤ ꯋꯥꯔꯦꯝ ꯈꯔ ꯁꯨꯅꯗ꯭ꯔꯒꯁꯨ ꯂꯩꯀꯥꯏ ꯆꯦꯟ ꯆꯣꯡꯗꯅ ꯁꯥꯟꯅꯗꯅ ꯍꯧꯖꯤꯛꯀꯥꯟ ꯑꯉꯥꯡꯉꯩꯁꯤꯗꯤ ꯇꯨꯝꯕꯒꯤ ꯁꯤꯟꯗꯣ ꯌꯥꯎꯈꯤꯗ꯭ꯔꯦ
ꯌꯥꯎꯕ
ꯃꯥꯒꯤ ꯃꯄꯣꯠ ꯈꯔ ꯂꯩꯁꯜꯂ ꯊꯝꯒꯔꯒ ꯀꯥꯗ ꯒꯤ ꯃꯄꯥꯟ ꯊꯣꯛꯇ꯭ꯔꯦ ꯑꯗꯨꯅ ꯑꯉꯥꯡꯈꯩꯁꯨ ꯁꯣꯟꯕꯒꯤ ꯆꯥꯡꯁꯤꯁꯨ ꯁꯨꯝ ꯅꯣꯡꯃ ꯅꯣꯡꯃ ꯍꯦꯟꯖꯜꯂꯛꯑꯦ ꯑꯃꯣꯛꯇ ꯀꯂ ꯋꯥꯉꯥꯡꯉꯩꯗꯤ ꯀꯩꯁꯨ ꯌꯥꯝ ꯀꯥ ꯍꯦꯟꯅ ꯔꯦꯁꯄꯦꯞꯇꯧꯕꯒ ꯆꯞ ꯃꯥꯟꯅꯔꯦꯕ
ꯎꯝ
ꯅꯨꯡꯁꯥ ꯊꯣꯛꯀꯅꯨ ꯀꯨꯆꯨ ꯃꯨꯁꯤꯟꯅꯤ ꯀꯥꯏꯒꯨꯝꯕ ꯃꯃꯥ ꯃꯄꯥꯁꯤꯡꯁꯤꯁꯨ ꯅꯨꯡꯁꯥ ꯄꯩꯁꯥ ꯈꯔ ꯆꯦꯟ ꯆꯣꯡꯗꯥꯅ ꯈꯔ ꯁꯥꯟꯍꯟꯕ ꯍꯥꯏꯁꯤꯅꯁꯨ ꯁꯨꯝꯕꯩꯁꯨ ꯈꯔ ꯑꯐꯕꯁꯨ ꯈꯔ ꯑꯗꯨꯝ ꯂꯩꯕꯣꯅꯤꯗ
ꯎꯝ
ꯑꯗꯨꯗꯤ ꯑꯣꯏꯗ꯭ꯔꯦ ꯃꯇꯝꯁꯦ ꯑꯍꯣꯡꯕꯁꯨ ꯌꯥꯝ ꯂꯩꯔꯦꯗ ꯍꯥꯟꯅꯒ ꯌꯦꯡꯅꯔꯨꯔꯗ
ꯃꯥꯅꯦ ꯃꯥꯅꯦ ꯑꯗꯩ ꯇꯨꯏꯁꯟ ꯆꯠꯄꯒꯤ ꯊꯤꯟꯗꯣꯛ ꯊꯤꯟꯖꯤꯟ
ꯑꯥ
ꯑꯗꯩ ꯕꯣꯔꯤꯡꯗ ꯊꯝꯖꯤꯟꯕꯤ ꯃꯃꯥ ꯃꯄꯄꯥ ꯅꯨꯡꯁꯤꯕꯒꯤ ꯆꯥꯡ ꯋꯥꯠꯂꯛꯄ ꯁꯤ ꯁꯤ ꯗꯔ꯭ꯦꯌꯦ ꯑꯗꯒꯤ ꯃꯕꯣꯛ ꯃꯄꯨꯒ ꯊꯑꯣꯏ ꯎꯁꯤꯠꯇꯥ ꯍꯥꯏꯕꯗꯤ ꯃꯤꯔꯥꯏꯔꯛꯄ ꯑ ꯃꯕꯔ ꯍꯥꯖꯦ ꯆꯪꯕ ꯇꯗꯅ ꯍꯩꯕ ꯈꯣꯠꯄ ꯁꯨꯝ ꯂꯩꯃꯤꯟꯅꯗꯕꯅ ꯁꯨꯝ ꯐꯥꯎꯕꯗꯣ
ꯑꯣ
ꯑꯇꯣꯞꯄ ꯑꯇꯣꯞꯄ ꯃꯤꯗꯧꯅ ꯈꯟꯕ ꯑꯗꯨꯝ ꯌꯥꯎꯋꯦꯕ ꯑꯗꯩꯗꯤ ꯅꯥꯔꯦ ꯈꯜꯂꯣ ꯃꯕꯨꯡ ꯃꯧꯄꯨꯗꯣ ꯃꯃꯥ ꯃꯄꯥꯅ ꯃꯁꯨꯁꯤꯡꯁꯤ ꯆꯪꯍꯟꯕꯤꯅꯤꯡꯗꯕ ꯍꯥꯏꯗꯤ ꯂꯧꯧꯅꯅꯤꯒ ꯑꯗꯨ ꯇꯧꯅꯤꯒ ꯑꯃ ꯑꯍꯜ ꯑꯣꯏꯁꯤꯜꯂꯛꯄꯅꯤꯅ ꯃꯁꯨꯁꯤꯡꯅ ꯎꯅꯤꯡꯉꯝꯗꯣꯏꯅꯦꯕ ꯑꯃꯔꯣꯝꯗ
ꯃꯥꯅꯤ
ꯑꯗꯨ ꯃꯃꯥ ꯃꯄꯥꯁꯤꯡꯁꯤꯅ ꯆꯠꯍꯟꯅꯤꯡꯗꯕꯤ ꯈꯣꯠꯇꯕꯤ ꯁꯨꯝꯕ ꯎꯆꯖꯤꯦꯛꯊꯏꯁꯦ ꯁꯤꯁꯦ ꯑꯩꯈꯣꯏꯅ ꯒ꯭ꯌꯥꯟ ꯍꯣꯏ ꯍꯣꯏ ꯍꯣꯏ ꯃꯕꯨꯛ ꯐꯠꯇꯕ ꯌꯥꯝ ꯂꯩꯌꯦꯕ ꯑꯗꯨꯅ ꯑꯉꯥꯡ ꯑꯣꯏꯔꯤꯉꯩꯗꯒꯤ ꯍꯧꯅ ꯁꯦꯝꯗꯣꯛꯍꯧꯗ꯭ꯔꯒꯗꯤ ꯆꯥꯎꯔꯀꯥꯟꯗꯗꯤ ꯀꯃꯥꯏꯅ ꯁꯦꯝꯗꯣꯛꯑꯅꯤ
ꯑꯥ
ꯂꯥꯏꯔꯤꯛꯅꯁꯨ ꯐꯅꯌꯥꯝ ꯍꯩꯌꯦ ꯃꯌꯥꯝ ꯁꯤꯡꯉꯦ ꯍꯥꯏꯔꯁꯨ ꯍꯧꯖꯤꯛꯀꯥꯟꯁꯦ ꯑꯗꯨꯝ ꯃꯣꯏꯅ ꯊꯣꯛꯐꯝ ꯇꯧꯔꯛꯏꯗꯨꯅꯤ
ꯃꯥꯅꯤ
ꯊꯕꯛ ꯇꯧꯔꯁꯨ ꯁꯨꯝꯝꯕꯒꯤ ꯃꯌꯥꯝꯗꯨꯁꯨ ꯌꯥꯎꯔꯒꯅꯦ ꯑꯗꯩꯗꯤ ꯑꯃꯔꯣꯝꯗ ꯁꯤꯁꯦ ꯈꯔ ꯁꯞ ꯍꯥꯏꯗꯤ
ꯎ ꯀꯩ ꯍꯥꯏꯇꯥꯔꯦ ꯈꯔ ꯃꯅꯨꯡ ꯍꯟꯖꯤꯟꯕꯗꯗꯤ ꯃꯁꯤꯒꯨꯝꯕꯗꯤ ꯀꯌꯥ ꯊꯣꯛꯇꯦ
ꯑꯝ ꯑꯥ
ꯍꯥꯏꯗꯤ ꯃꯃꯥ ꯃꯄꯥꯁꯤꯡꯁꯤꯅꯁꯨ ꯄꯩꯁꯥ ꯅꯨꯡꯁꯥ ꯍꯥꯏꯗꯤ ꯃꯆꯥ ꯃꯁꯨ ꯂꯥꯏꯔꯤꯛ ꯇꯝꯍꯟꯅꯤꯡꯕꯒꯤ ꯑꯗꯒꯤ ꯏꯃꯨꯡ ꯄꯨꯅꯕꯒꯤ ꯄꯩꯁꯥ ꯅꯨꯡꯁꯥ ꯇꯥꯟꯕꯔꯣꯝꯗ ꯑꯣꯏꯅ ꯃꯥꯏ ꯑꯣꯟꯁꯤꯜꯂꯒ ꯃꯆꯥ ꯃꯁꯨꯁꯤꯡꯁꯦ ꯃꯥ ꯃꯥ ꯊꯣꯛꯄ ꯂꯥꯏꯔꯤꯛ ꯇꯝꯍꯟꯕꯤ ꯑꯗꯒꯤ ꯃꯥꯏ ꯃꯥꯏ ꯊꯣꯛꯄ ꯑꯗꯨꯝ ꯂꯩꯍꯟꯕꯤꯁꯦ ꯆꯥꯎꯁꯦꯜ ꯁꯦꯟꯅꯔꯒꯁꯨ
ꯎꯝ
ꯑꯨꯃꯥꯏꯅ ꯇꯧꯕꯁꯤꯅ ꯑꯩꯈꯣꯏꯒꯤ ꯐꯩꯌꯦꯕ ꯑꯃꯔꯣꯝꯗ
ꯃꯥꯅꯦ ꯑꯗꯣ ꯍꯧꯖꯤꯛꯀꯥꯟꯁꯤꯅ ꯇꯣꯞ ꯇꯣꯞꯄ ꯀꯟꯇ꯭ꯔꯤꯁꯤꯡꯗ ꯇꯧꯅꯩ ꯁꯨꯃꯥꯏꯅ ꯑꯩꯈꯣꯏꯒꯤ ꯃꯅꯤꯄꯨꯔꯗꯁꯨ ꯑꯆꯧ ꯑꯁꯥꯡꯁꯤꯡꯁꯤꯅ ꯍꯥꯏꯗꯤ ꯃꯤꯗꯤ ꯌꯦꯡꯉꯣ ꯍꯥꯏꯕꯤ ꯑꯩꯈꯣꯏ ꯃꯅꯤꯄꯨꯔꯒꯤ ꯀꯔꯤ ꯍꯥꯏꯅꯤ ꯑꯍꯟꯒꯤ ꯑꯣꯜ ꯑꯦꯖ ꯄꯦꯟꯁꯤꯟꯒꯁꯦ ꯍꯧꯖꯤꯛꯇꯤ ꯄꯨꯔꯥ ꯄꯤꯗꯕꯒ ꯆꯞ ꯃꯥꯟꯅꯩꯕ ꯑꯃꯃꯦꯔꯤꯀꯥꯂ ꯀꯗꯦ ꯄꯣꯛꯄ ꯍꯧꯕꯗꯒꯤ ꯑꯉꯥꯡꯒꯤ ꯑꯗꯨꯗꯨ ꯄꯤꯗꯔꯛꯇꯅ ꯈꯣꯠꯇꯅ ꯍꯥꯏꯇꯥꯔꯦꯀꯣ ꯇꯧꯋꯤꯗꯅ ꯁꯨꯝꯕ ꯍꯥꯏꯗꯤ ꯑꯉꯥꯡꯒꯤ ꯑꯣꯏꯕ ꯈꯔ ꯁꯤꯟꯕ ꯌꯥꯕ ꯄ꯭ꯔꯣꯒꯥꯝꯁꯦ ꯑꯝꯇ ꯁꯤꯟꯕꯤꯗꯦꯅꯦ ꯇꯧꯔꯤꯁꯦ ꯄꯩꯁꯥ ꯄꯥꯏꯕ ꯈꯔꯅ ꯑꯗꯨꯝ ꯑꯉꯥꯡ ꯍꯥꯏꯁꯦ ꯁꯥꯟꯅꯄꯣꯠ ꯅꯣꯡꯄꯣꯠ ꯄꯤꯔꯒ ꯑꯗꯩꯩ ꯂꯥꯏꯔꯤꯛ ꯂꯥꯏꯁꯨ ꯇꯝꯕ ꯐꯝꯗꯕ ꯑꯉꯥꯡ ꯑꯗꯨꯝ ꯃꯌꯥꯝ ꯂꯩꯔꯤꯕ ꯍꯧꯖꯤꯛꯗꯧ
ꯎꯝ
ꯃꯣꯏꯒꯤ ꯈꯔ ꯁꯤꯟꯕꯤ ꯈꯣꯠꯄꯤꯕ ꯍꯥꯏꯁꯦ ꯀꯩꯁꯨ ꯁꯤꯟꯅꯤ ꯃꯣꯏꯅ ꯒꯣꯔꯃꯦꯟ ꯁ꯭ꯀꯨꯜꯅꯦ ꯊꯝꯅꯤ ꯑꯗꯨꯝ ꯁ꯭ꯀꯨꯜ ꯐꯪꯉꯤ ꯑꯗꯨꯝ ꯀꯩꯍꯥꯏꯅꯤ ꯂꯩꯌꯦꯦ ꯅꯪ ꯑꯗꯨꯝ ꯒꯣꯔꯃꯦꯟ ꯁ꯭ꯀꯨꯜ ꯅꯪꯅ ꯍꯦꯟꯅ ꯈꯪꯉꯃꯅꯤ
ꯃꯥꯅꯦ ꯃꯥꯅꯦ
ꯍꯥꯏꯗꯤ ꯁ꯭ꯀꯨꯜ ꯂ ꯄꯨꯔꯥ ꯆꯞ ꯃꯥꯟꯅꯩꯑꯕ ꯍꯧꯖꯤꯛ ꯒꯣꯔꯃꯦꯟ ꯁ꯭ꯀꯨꯜꯁꯦ
ꯎꯝ
ꯍꯥꯏꯗꯤ ꯀꯩꯅꯣꯝꯗ ꯂꯩꯕ ꯆꯞ ꯃꯥꯟꯅꯔꯦꯕ ꯍꯥꯏꯗꯤ ꯒꯣꯔꯃꯦꯟ ꯁ꯭ꯀꯨꯜꯁꯤꯅ ꯐꯖꯅ ꯍꯥꯏꯕꯗꯤ ꯂꯧꯔꯤꯕ ꯑꯣꯖꯥꯁꯤꯡꯁꯤꯗꯤ ꯑꯐꯕ ꯉꯥꯛꯇꯅꯦ
ꯃꯥꯅꯦ ꯃꯥꯅꯦ
ꯑꯗꯨꯒꯨꯝꯕ ꯍꯥꯏꯗꯤ ꯑꯐꯕ ꯑꯣꯖꯥꯁꯤꯡꯁꯤꯅ ꯑꯗꯨꯝꯕꯒꯤ ꯋꯥꯈꯜꯂꯣꯟꯁꯦ ꯀꯌꯥ ꯂꯥꯏꯔꯤꯛ ꯂꯥꯏꯁꯨꯁꯦ ꯇꯥꯛꯀꯦꯅ ꯈꯜꯂꯛꯇꯕꯩꯔꯥꯁ ꯅꯠꯇ꯭ꯔꯒ ꯇꯣꯂꯣꯞ ꯐꯪꯉꯛꯇꯕꯩꯔ ꯀꯩꯅꯣꯃꯩ ꯇꯧ
ꯊꯥꯖꯕ ꯋꯥꯠꯅꯕꯅꯤꯅ ꯃꯁꯤ ꯑꯌꯥꯝꯕ ꯑꯩ ꯋꯥꯈꯜꯗꯤꯥꯖ ꯐꯖ ꯑꯃ ꯋꯥꯠꯅꯕ ꯍꯥꯏꯕꯗꯤ ꯑꯣꯖꯥꯉꯩꯁꯤꯁꯨ ꯑꯉꯥꯡ ꯌꯥꯎꯗ꯭ꯔꯕꯅ ꯂꯥꯏꯔꯤꯛꯁꯨ ꯇꯥꯛꯅꯤꯡꯗ꯭ꯔꯦ
ꯑꯥ
ꯑ ꯁꯤꯅꯁꯨ ꯁ꯭ꯀꯨꯜꯁꯤꯡꯁꯤꯦ ꯗ ꯊꯥꯖꯕ ꯊꯝꯃꯛꯇꯕ
ꯑꯥ
ꯃꯃꯥ ꯃꯄꯥꯁꯤꯡꯗꯨꯅꯁꯨ ꯑꯗꯨꯅꯅꯦꯕ
ꯎꯝ
ꯍꯥꯏꯗꯤ ꯃꯈꯣꯏ ꯌꯥꯝ ꯄꯩꯁꯥ ꯅꯨꯡꯁꯥ ꯄꯥꯏꯕ ꯂꯝꯃꯛ ꯅꯠꯇꯕꯅꯤꯅ ꯂꯥꯏꯔꯤꯛ ꯂꯥꯏꯁꯨ ꯇꯝꯕꯁꯤꯗꯤ ꯁꯦ ꯅꯨꯡ ꯆꯪꯉꯤꯗꯅ
ꯑꯥ
ꯑꯃꯃꯝꯗ ꯍꯧꯖꯤꯛꯀꯥꯟꯁꯦ ꯆꯪꯅꯔꯤꯅꯦꯕ ꯄ꯭ꯔꯥꯏꯚꯦꯠ ꯁ꯭ꯀꯨꯜꯗ ꯑꯗꯨꯅ ꯒꯣꯔꯃꯦꯟ ꯁ꯭ꯀꯨꯜꯗ ꯄꯩꯁꯥ ꯁꯦꯟ ꯌꯥꯝ ꯆꯪꯗꯕꯗ ꯀꯩꯗꯧ ꯇꯝꯍꯟꯅꯤꯡꯉꯃꯣꯏ
ꯇꯝꯍꯜꯂꯦꯅ ꯑꯩꯈꯣꯏꯒꯤ ꯃꯆꯥ ꯃꯥꯡꯅꯕ ꯇꯝꯍꯟꯕꯗꯨꯗꯤ ꯃꯣꯏ ꯀꯩꯁꯨ ꯄꯥꯝꯗꯦꯕ ꯑꯗꯨꯅ ꯋꯥꯁꯨꯦ ꯋꯥꯅ ꯄ꯭ꯔꯥꯏꯚꯦꯠ ꯁ꯭ꯀꯨꯜꯗ ꯊꯥ ꯐꯩꯅ ꯄꯩꯁꯥꯁꯨ ꯈꯔ ꯇꯤꯡꯉꯒꯁꯨ ꯈꯔ ꯋꯥꯔꯒꯁꯨꯅ ꯑꯗꯨꯥꯏ ꯈꯟꯅꯔꯦꯕ ꯑ ꯁꯔꯀꯥꯔꯅꯗꯤ ꯌꯥꯝ ꯐꯖꯅꯗꯤ ꯁꯤꯟꯕꯤꯕꯅꯤ ꯑꯗꯨꯒ ꯁꯣꯏꯔꯤꯁꯤꯅ ꯑꯩꯈꯣꯏꯅ ꯁ꯭ꯋꯥꯏꯗ ꯁꯣꯏꯅꯖꯕ ꯍꯥꯏꯇꯥꯔꯦ
ꯑꯗꯨꯝ ꯍꯥꯏꯗꯤꯀꯣ ꯁꯔꯀꯥꯔꯅ ꯁꯣꯟꯖꯒꯔꯁꯨ ꯁꯔꯀꯥꯔꯒꯤ ꯂꯩꯔꯤꯕ ꯍꯧꯖꯤꯛ ꯑꯣꯖꯥꯁꯤꯡꯁꯤꯁꯨ ꯍꯥꯏꯗꯤ ꯂꯥꯏꯔꯤꯛ ꯂꯥꯏꯁꯨ ꯃꯣꯏꯅ ꯐꯖꯅ ꯇꯥꯛꯄ ꯈꯣꯠꯄ ꯇꯧꯕ ꯍꯥꯏꯁꯦ ꯇꯧꯗꯦꯕ ꯉꯁꯤ ꯐꯥꯎꯛꯇ ꯀꯩꯇꯧꯕꯒꯤ ꯄ꯭ꯔꯥꯏꯚꯦꯠ ꯁ꯭ꯀꯨꯜ ꯂꯤꯡꯈꯠꯄꯒꯤ ꯃꯊꯧ ꯇꯥꯒꯦ ꯍꯧꯖꯤꯛ ꯃꯅꯤꯄꯨꯔꯗ ꯂꯩꯔꯤꯕꯥ ꯄ꯭ꯔꯥꯏꯕꯦꯠ ꯁ꯭ꯀꯨꯜ ꯃꯌꯥꯝꯁꯤ ꯌꯦꯡꯎ ꯒꯣꯔꯃꯦꯟ ꯁ꯭ꯀꯨꯜꯉꯩꯗꯤ ꯅꯣꯡ ꯅꯣꯡꯃ ꯁꯤꯕ ꯆꯞ ꯃꯥꯟꯅꯔꯦ
ꯎꯝ
ꯄꯔꯥꯏꯚꯦꯠ ꯁ꯭ꯀꯨꯜꯗ ꯇꯥꯛꯏꯕ ꯑꯗꯨꯃꯥꯏꯅ ꯒꯣꯔꯃꯦꯟꯠ ꯁ꯭ꯀꯨꯜꯒꯤ ꯑꯣꯖꯥꯁꯤꯡꯗꯨꯅꯁꯨ ꯐꯖꯅ ꯃꯣꯏꯅ ꯂꯥꯏꯔꯤꯛ ꯂꯥꯏꯁꯨꯗꯣ ꯇꯥꯛꯄꯤꯔꯒꯗꯤ ꯀꯩꯗꯧꯕꯩ ꯃꯃꯥ ꯃꯄꯥꯅ ꯒꯣꯔꯃꯦꯟ ꯁꯀꯨꯜ ꯊꯔꯣꯏꯗꯔ꯭ꯤꯅꯦ
ꯎꯝ